ꯍꯜꯂꯣ ꯎꯝ ꯇꯥꯕ꯭ꯔꯣ
ꯑꯥ ꯇꯥꯏꯌꯦ ꯇꯥꯏꯌꯦ
ꯅꯦꯠꯋꯥꯛ ꯅꯨꯡꯉꯥꯏꯇꯕ꯭ꯔꯣ ꯅꯐꯝꯗꯨꯅ
ꯈꯪꯗꯦꯅꯦ ꯑꯩꯈꯣꯏ ꯈꯨꯟꯒꯤ ꯅꯦꯠꯋꯥꯛꯁꯦ ꯒ꯭ꯌꯥꯟ ꯇꯥꯗꯦ ꯅꯦꯠꯋꯥꯛꯁꯨ ꯅꯨꯡꯉꯥꯏꯇꯦ
ꯃꯩ ꯂꯥꯛꯇ꯭ꯔꯗꯤ ꯅꯨꯡꯉꯥꯏꯇꯕ꯭ꯔꯣ
ꯃꯩ ꯂꯥꯛꯑꯦ ꯅꯨꯡꯁꯥ ꯌꯥꯝ ꯁꯥꯏꯌꯦ ꯅꯣꯏꯗꯗꯤ
ꯈꯪꯗꯦ ꯁꯥꯕ꯭ꯔꯥ ꯁꯥꯗꯕ꯭ꯔꯥ ꯃꯄꯥꯟ ꯊꯣꯛꯇꯦ
ꯅꯨꯡꯁꯥ ꯁꯥꯃꯟꯕꯒꯤ ꯂꯣꯏꯔꯦ ꯐꯦꯟꯁꯨ ꯂꯩꯇꯦ
ꯂꯧ ꯆꯠꯄꯁꯤꯡꯗꯣ ꯌꯥꯝ ꯋꯥꯔꯝꯒꯅꯤꯀꯣ ꯅꯨꯡꯁꯥ ꯃꯔꯛꯇ ꯑꯁ ꯋꯥꯔꯝꯒꯅꯤ ꯂꯧ ꯆꯠꯄꯁꯨ ꯋꯥꯕꯅꯤꯅꯦ ꯑꯗꯨ ꯑꯣꯏꯔꯁꯨ ꯐꯧ ꯊꯣꯛꯄ ꯃꯇꯝꯗꯗꯤꯀꯣ ꯍꯔꯥꯎꯕꯅꯦꯍꯦ ꯆꯠꯅꯤꯡꯕꯅꯦ ꯐꯧ ꯌꯦꯡꯅꯕ
ꯎꯝ ꯑꯩꯈꯣꯏꯗꯣ ꯍꯥꯟꯅ ꯎꯝ ꯇꯨ ꯊꯥꯎꯖꯟ ꯇ꯭ꯋꯦꯟꯇꯤ ꯐꯥꯏꯚꯇꯣ ꯑꯗꯨꯒꯤ ꯃꯥ ꯇꯝꯗꯣ ꯑꯩꯈꯣꯏ ꯂꯧ ꯌꯩꯕꯗꯣ ꯄꯨꯡ ꯃꯔꯤ ꯑꯗꯨꯋꯥꯏꯗ ꯂꯥꯛꯑꯦ ꯑꯌꯨꯛꯀꯤ
ꯑꯣ
ꯑꯦ ꯃꯔꯤ ꯅꯠꯇꯦ ꯃꯉꯥ ꯑꯣꯏꯔꯝꯃꯅꯤ
ꯎꯝ ꯑꯗꯨ ꯃꯇꯝꯗꯗꯤ ꯀꯩꯅꯣ ꯂꯧ ꯌꯥꯩꯕꯗꯣ ꯃꯤ ꯌꯥꯝꯕꯅꯤꯅꯀꯣ
ꯑꯥ
ꯑꯗꯨꯒꯤꯅꯦ
ꯑꯁ ꯑꯗꯨꯒꯤ ꯅꯨꯃꯤꯠꯇꯣ ꯁꯤꯒꯦ ꯇꯧꯋꯦ ꯅꯨꯃꯤꯠ ꯆꯨꯞꯄ ꯇꯨꯝꯗꯕꯗꯣ
ꯇꯨꯝꯃꯒ ꯑꯃꯨꯛ ꯂꯥꯛꯄ ꯌꯥꯗ꯭ꯔꯣ
ꯑꯩꯗꯣ ꯂꯧꯗ ꯑꯪ ꯃꯣꯏꯕꯨ ꯉꯥꯏꯕ ꯆꯠꯁꯦ ꯍꯥꯏꯅ ꯍꯣꯏ ꯂꯧꯗ ꯂꯩꯔꯕ ꯑꯗꯨꯒꯤ ꯌꯨꯝꯗꯁꯨ ꯂꯥꯛꯄꯗꯣ ꯑꯃꯨꯛ ꯐꯔꯛ ꯇꯥꯔꯕ ꯅꯨꯡꯗꯥꯡ ꯑꯣꯏꯔꯝꯃꯅꯤꯅꯀꯣ ꯑꯗꯨ ꯐꯔꯛ ꯇꯥꯔꯒ ꯑꯗꯨꯝ ꯄꯨꯡ ꯃ ꯔꯤ ꯃꯉꯥ ꯌꯨꯝ ꯍꯜꯂꯛꯄꯗꯣ ꯃꯉꯥ ꯌꯧꯔꯦ ꯂꯧ ꯂꯧꯗ ꯂꯩꯕꯗꯣ ꯈꯨꯟꯒꯤ ꯑꯪ ꯌꯦꯟꯁꯤꯡꯗꯣ ꯀꯩꯅꯣ ꯂꯣꯏ ꯈꯣꯡꯔ ꯂꯩꯔꯦ
ꯎꯝ ꯑꯗꯨ ꯑꯣꯏꯔꯁꯨ ꯂꯧ ꯐꯧꯗꯤ ꯌꯥꯝ ꯂꯧꯔꯝꯒꯅꯤꯅ ꯑꯗꯨ ꯆꯍꯤꯗ ꯅꯣꯏ
ꯑ ꯂꯧꯗꯤ ꯂ ꯂꯧꯕꯕꯨꯗꯤ ꯂꯧꯕꯕꯨꯗꯤ ꯂꯧꯋꯦ ꯑꯗꯣ ꯌꯥꯝ ꯊꯦꯡꯕꯗꯣ ꯋꯥꯃꯟꯕꯗꯣ ꯑꯗꯨꯒꯨꯝꯕꯗꯤ ꯀꯥꯎꯕ ꯉꯝꯃꯔꯣꯏ
ꯎꯝ ꯑꯗꯨ ꯈꯪꯗꯦꯅꯦ ꯅꯣꯏ ꯗꯣ ꯀꯩꯅꯣ ꯅꯌꯥꯝꯕ ꯈꯣꯏꯗꯨ ꯂꯧ ꯎꯕ꯭ꯔꯥ ꯀꯨꯝꯁꯤ
ꯎꯕꯅꯦ
ꯎꯝ ꯆꯠꯄ ꯎꯗꯦꯅ ꯅꯍꯥꯟꯗꯤ ꯏꯃꯥꯒ ꯂꯧ ꯍꯜꯂꯛꯄ ꯃꯇꯝꯗ ꯅꯣꯏ ꯕꯥꯕꯥꯗꯣ
ꯑꯥ
ꯃꯊꯟꯇ ꯑꯅꯛꯄꯗꯨꯗ ꯁꯨꯔꯒ ꯂꯩꯔꯝꯃꯦ
ꯈꯪꯗꯦ ꯃꯣꯏꯁꯨ ꯑꯁ ꯃꯤ ꯁꯨꯅꯤꯉꯥꯏꯗꯤ ꯂꯩꯇꯦ ꯌꯨ ꯂꯧꯗꯤ ꯆꯥꯎꯔ ꯆꯥꯎꯋꯦ ꯗꯣ
ꯈꯪꯗꯦ ꯃꯣꯏ ꯏꯃꯨꯡꯖꯨ ꯅꯣꯏ ꯏꯃꯨꯡꯖꯨ ꯀꯔꯤꯔ ꯁꯨꯅꯕ ꯃꯤ ꯂꯩꯇ꯭ꯔꯗꯤ ꯀ꯭ꯌ ꯑꯄꯤꯛꯄ ꯑꯣꯏꯅ ꯁꯨꯔꯣꯕꯀꯣ ꯅꯠꯇ꯭ꯔꯥ ꯃꯤ ꯁꯨꯅꯤꯡꯉꯥꯏ ꯂꯩꯇ꯭ꯔꯒ ꯂꯧ ꯌꯥꯝ ꯆꯥꯎ ꯆꯥꯎꯅ ꯁꯨꯔꯒ ꯂꯩ
ꯑꯗꯨꯅꯦ ꯄꯩꯁꯥꯁꯨ ꯙꯃꯥ ꯑꯃꯨꯛ ꯆꯪꯒꯅꯤ
ꯎꯝ
ꯃꯣꯏꯗꯣ ꯂꯧ ꯎꯕꯗꯣ ꯐꯧ ꯊꯣꯛꯑꯒ ꯌꯣꯟꯕꯗꯣ ꯑꯗꯨꯅ ꯑꯗꯨꯅ ꯊꯣꯛꯑꯦ ꯍꯥꯏꯌꯦ ꯑꯗꯨ ꯊꯣꯛꯑꯁꯨ ꯃꯤ ꯁꯨꯅꯤꯡꯉꯥꯏ ꯂꯩꯇ꯭ꯔꯗꯤ ꯌꯥꯝ ꯋꯥ ꯁꯨꯔꯁꯨ ꯌꯥꯝ ꯋꯥꯃꯟꯕꯗꯨꯗꯤ ꯀꯩꯅꯣ ꯇꯧꯋꯦꯗꯅ
ꯑꯣ ꯅꯣꯏ ꯂꯩꯕꯀꯥꯟꯗꯗꯤ ꯑꯁ ꯅꯣꯏ ꯏ ꯏꯃꯨꯡꯗꯣ ꯌꯥꯝ ꯅꯨꯡꯉꯥꯏꯕꯅꯦꯀꯣ ꯂꯧ ꯃꯇꯝꯗꯗꯤ
ꯑꯣ ꯄꯨꯂꯞ ꯄꯨꯂꯞ ꯆꯠꯄꯗꯨ
ꯑꯥ ꯑꯗꯨꯅꯦ
ꯑꯩꯈꯣꯏ ꯏꯆꯦ ꯈꯛꯇ ꯍꯥꯟꯅꯗꯤ ꯗꯨꯃꯥꯏꯟ ꯇꯧꯔꯝꯕꯗꯣ ꯏꯀꯣꯏ ꯏꯆꯦꯁꯨ ꯇꯧꯗ꯭ꯔ ꯕꯅꯤꯅꯀꯣ ꯑꯗꯨꯗꯨ ꯀꯩꯅꯣ ꯇꯧꯒ꯭ꯔꯦ ꯑꯗꯨꯒ ꯅ ꯍꯧꯖꯤꯛꯇꯤ ꯏꯆꯦꯁꯨ ꯂꯩꯇ꯭ꯔꯦ ꯑꯩꯁꯨ ꯂꯩꯇ꯭ꯔꯦ ꯑꯩꯈꯣꯏ ꯃꯥꯁꯨ ꯌꯥꯝ ꯀꯟꯅ ꯁꯨꯕ ꯉꯝꯗꯕꯅꯤꯅ
ꯅꯪꯗꯤ ꯅꯪꯁꯨ ꯆꯠꯄ ꯌꯥꯏꯅ ꯅꯣꯡ ꯐꯥꯗꯣꯛꯇꯤ
ꯑꯁ ꯍꯟꯗꯛꯇꯤ ꯑꯩ ꯁꯨꯞꯆꯠ ꯆꯠꯂꯔꯣꯏ ꯑꯩꯒꯤ ꯑꯩꯈꯣꯏꯒꯤ ꯂꯧꯐꯥꯎ ꯆꯠꯄꯗꯣ ꯉꯝꯗ꯭ꯔꯦ ꯍꯥꯟꯅꯗꯩ ꯑꯗꯨꯝ ꯆꯠꯄꯥꯅꯦ ꯍꯟꯗꯛꯇꯤ ꯑꯁ ꯆꯠꯄꯥ ꯉꯝꯅꯤꯉꯥꯏ ꯃꯥꯟꯗꯦ
ꯍꯥꯟ ꯅꯍꯥꯟꯗꯣ
ꯑ
ꯗ ꯑꯩꯈꯣꯏ ꯂꯧ ꯀꯨꯝꯕ ꯀꯥꯟꯗ ꯅꯣꯏ ꯅꯅꯦꯝꯕꯣꯛꯀꯥ ꯅ ꯀꯨꯕꯣꯛꯀ ꯅꯪꯔ ꯀꯅꯥ ꯀꯅꯥꯔ ꯂꯧ ꯀꯨꯝꯕꯗꯣ
ꯑꯩꯅꯦ ꯑꯗꯨꯅꯦ ꯑꯗꯨ ꯅꯨꯃꯤꯠꯇꯣ ꯅꯨꯡꯁꯥ ꯌꯩꯕ ꯇꯣ ꯑꯗꯨ ꯂꯥꯛꯑꯒ ꯀꯣꯛ ꯆꯤꯛꯃꯟꯗꯅ ꯇꯨꯝꯕꯅꯦ
ꯑꯩꯈꯣꯏ ꯏꯃꯥꯁꯨꯅꯦ ꯑꯩꯈꯣꯏ ꯂꯧ ꯍꯥꯟꯅ ꯀꯨꯝꯕ ꯃꯇꯝꯗ ꯅꯨꯡꯁꯥ ꯌꯥꯝ ꯁꯥꯏꯌꯦꯕ ꯁꯥꯇꯤꯟꯁꯨ ꯄꯨꯔꯛꯇꯦ ꯎꯔꯨꯝ ꯊꯤꯒꯥꯗꯕꯁꯨ ꯎꯝ ꯄꯥꯝꯕꯤ ꯂꯩꯇꯥꯕꯅꯤꯅ ꯑꯥ ꯌꯥꯝ ꯁꯥꯏꯌꯦ ꯏꯃꯥꯗꯣ ꯌꯨꯝꯗ ꯂꯥꯛꯑꯥꯒ ꯃꯥꯒꯤ ꯃꯁꯝꯗꯣ ꯐꯣꯏꯕꯤꯌꯣ ꯍꯥꯏꯅꯀꯣ
ꯑꯩꯁꯨ ꯏꯅꯥꯎꯅꯨꯄꯤꯕꯨ ꯐꯣꯏꯍꯟꯕꯅꯦ
ꯑꯣ ꯑꯣꯛꯅꯤꯡꯉꯦ ꯑꯩꯒꯤ ꯁꯝ ꯐꯣꯏꯕꯤꯌꯣ ꯍꯥꯏꯔꯒ ꯑꯁ ꯀꯣꯛ ꯀꯣꯛ ꯀꯣꯛ ꯀꯣꯛ ꯈꯣꯡꯕꯅꯤꯍꯦ ꯃꯀꯣꯛꯇꯣ
ꯑꯗꯣ ꯐꯣꯏꯕꯤꯕꯗꯣ ꯐꯥꯗꯤ ꯐꯩꯌꯦ ꯑꯗꯣ ꯀꯣꯛ ꯆꯤꯛꯄꯀꯥꯟꯗꯀꯣ ꯑꯗꯨꯃꯥꯏ ꯍꯦ-ꯍꯦꯛ ꯇꯧꯔꯗꯤꯀꯣ ꯌꯥꯗ꯭ꯔ
ꯀꯩꯒꯤ
ꯑꯗꯨꯝ ꯑꯗꯣ ꯑꯗꯨ ꯇꯧꯗ꯭ꯔꯤꯐꯥꯎ ꯑꯗꯨꯝ ꯅꯥꯒꯅꯦ ꯍꯥꯏꯌꯦ
ꯎꯝ
ꯍꯛꯆꯥꯡꯗꯣ ꯌꯥꯝ ꯀꯩꯅꯣ ꯇꯧꯋꯤ ꯍꯥꯏ ꯑꯗꯨꯃꯥꯏ ꯇꯧꯕꯗꯣ ꯀꯣꯛꯇꯣ
ꯑꯣ ꯈꯪꯗꯦ ꯑꯁ ꯑꯩꯈꯣꯏꯗꯤ ꯇꯧꯗꯕꯅꯤꯅ ꯏꯃꯥꯗꯤ ꯑꯗꯨꯝ ꯇꯧꯋꯦ ꯃꯥꯒꯤ ꯃꯀꯣꯛ ꯆꯤꯛꯑꯗꯤ ꯃꯥ ꯀꯔꯤ ꯍꯥꯏꯁꯤꯔ ꯃꯄꯨꯛ ꯇꯀꯣ ꯑꯣꯛꯅꯤꯡꯕ ꯇꯧ ꯗꯤ ꯑꯗꯨꯃꯥꯏ ꯇꯧꯔꯗꯤ ꯌꯥꯝ ꯐꯩ ꯍꯥꯏꯌꯦ
ꯑꯣ ꯃꯤꯒꯤ ꯂꯥꯏꯅꯥꯁꯦ ꯃꯈꯜ ꯃꯈꯜꯅꯤꯀꯣ
ꯎꯝ
ꯀꯣꯛ ꯆꯤꯛꯑꯒ ꯑꯣꯛꯅꯤꯡꯕꯁꯨ ꯑꯗꯨꯃꯥꯏ ꯇꯧꯋꯦ ꯑꯃꯨꯛ ꯃꯨꯛ
ꯎꯝ ꯅꯨꯡꯁꯥꯅꯅꯦꯕ ꯑꯗꯣ ꯅꯨꯡꯁꯥ ꯐ ꯌꯥꯏꯕ ꯀꯥꯟꯗ ꯑꯗꯨꯃꯥꯏ ꯑꯣꯛꯅꯤꯡꯕ ꯀꯣꯛ ꯆꯤꯛꯄꯗꯣ ꯀꯩꯅꯣ ꯆꯈꯥꯎꯅꯅꯦ ꯍꯥꯏꯌꯦ ꯃꯤ ꯈꯔꯗꯤ ꯆꯈꯥꯎꯗꯣ ꯍꯥꯡꯕꯒꯤ ꯑꯗꯨꯃꯥꯏ ꯇꯧꯕꯅꯦ ꯍꯥꯏꯌꯦꯕ
ꯑꯩꯗꯤ ꯑꯣꯛꯅꯤꯡꯕꯗꯤ ꯐꯥꯎꯗꯕꯀꯣ ꯏꯁ ꯀꯣꯛ ꯆꯤꯛ ꯃꯟꯗꯅ ꯀꯣꯛ ꯉꯥꯎꯕꯕꯨꯗꯤ ꯈꯔ ꯐꯩꯌꯦ ꯑꯗꯣ ꯀꯣꯛ ꯆꯤꯛꯑ ꯀꯥꯟꯗꯗꯤꯀꯣ ꯈꯥꯡꯕꯒ ꯉꯝꯗꯦ ꯑꯁ ꯍꯥꯟꯅꯒ ꯃꯥꯟꯅꯗ꯭ꯔꯦꯗ ꯍꯟꯗꯛꯀꯁꯦ ꯑꯉꯥꯡ ꯄꯣꯛꯄ ꯃꯇꯨꯡꯗ ꯏꯁ ꯀꯩꯅꯣ ꯌꯥꯝ ꯀꯔꯤꯅꯣ ꯈꯤꯇꯪ ꯈꯤꯇꯪꯒꯤ ꯑꯣꯏꯔꯁꯨꯀꯣ
ꯑꯥ
ꯑꯗꯨꯃꯥꯏ ꯇꯧꯔ ꯂꯩꯔꯦ ꯑꯗꯨꯒ ꯏꯃꯥꯅ ꯍꯥꯏꯔꯦ
ꯍꯣꯏꯅꯦ ꯅꯣꯏꯗꯣ ꯌꯨꯝ ꯄꯥꯟꯕꯗꯣ ꯉꯟ ꯉꯟꯅ ꯄꯥꯟꯕꯒꯤꯅꯦꯕ ꯑꯗꯣ ꯅꯣꯏ ꯑꯉꯥꯡ ꯄꯣꯛꯄ ꯀꯥꯟꯗ ꯏ ꯌꯥꯝꯅ ꯆꯠꯂꯦꯗꯅ
ꯎꯝ ꯑꯩꯗꯤꯀꯣ ꯀꯣꯛ ꯆꯤꯛꯄꯗꯣ ꯏꯛ ꯏꯪ ꯀꯣꯛ ꯌꯥꯝ ꯆꯤꯛꯀꯟꯕꯗꯣ ꯑꯩꯗꯤ ꯎꯝ ꯎꯝ ꯀꯩꯅꯣ ꯇꯧꯋꯦ ꯑꯩꯒꯤ ꯁꯝꯗꯣ ꯂꯣꯏꯅꯃꯛ ꯀꯩꯅꯣ ꯇꯧꯋꯦ ꯑꯗꯨꯒ ꯑꯩꯈꯣꯏ ꯆꯦꯅ ꯁꯝꯄꯨꯒꯗꯣ ꯌꯥꯝ ꯀꯣꯛꯇꯣ ꯎꯝ ꯁꯝꯆꯦꯠꯅ ꯀꯩꯅꯣ ꯇꯧꯕꯤꯕꯗꯣ
ꯎꯝ
ꯑꯗꯨꯅ ꯑꯗꯨ ꯇꯧꯕꯤꯕꯒꯤ ꯑꯩꯗꯤ ꯁꯨꯝ ꯏ ꯀꯩꯅꯣ ꯅꯧꯔꯤꯉꯩꯗ ꯑꯩꯈꯣꯏꯗꯤ ꯑꯉꯥꯡꯁꯨ ꯑꯉꯥꯡꯅꯤꯗꯅ ꯏ ꯅꯧꯔꯤꯉꯩꯗ ꯀꯣꯛꯇꯣ ꯄꯪꯍꯥꯏ ꯍꯥꯏꯒꯅꯨ ꯍꯥꯏꯕꯅꯦꯕ ꯑꯗꯨꯗ ꯇꯧꯁꯤꯟꯈ꯭ꯔꯕ ꯑꯗꯨꯒꯤꯅꯤꯗ ꯑꯩꯒꯤꯗꯤ
ꯑꯗꯨꯅꯦ ꯈꯪꯗ꯭ꯔꯦꯗ ꯅꯨꯄꯤꯁꯤꯡꯁꯦ ꯋꯥ ꯋꯥꯕ ꯃꯐꯝ ꯉꯥꯛꯇ ꯁꯨꯗ꯭ꯔꯁꯨ ꯌꯥꯗꯦꯀꯣ
ꯑꯩꯈꯣꯏ ꯑꯉꯥꯡ ꯑꯣꯏꯔ ꯑꯣꯏꯕꯒꯀꯣ ꯈꯔ ꯆꯦꯛꯁꯤꯟ ꯍꯧꯔꯗꯤꯀꯣ ꯈꯔ ꯐꯒꯗꯕ
ꯅꯪ ꯍꯥꯟꯅ ꯌꯨꯝ ꯄꯥꯟꯕ ꯀꯥꯟꯗ ꯆꯥꯛ ꯊꯣꯡꯕꯗꯣ
ꯎꯝ
ꯍꯌꯦꯡ ꯉꯟꯅ ꯍꯧꯒꯠꯂꯒ ꯊꯣꯡꯕ꯭ꯔ ꯅꯊꯟꯇ
ꯍꯥꯟꯅꯗꯤ ꯑꯩ ꯅꯨꯄꯥꯒ ꯑꯗꯨꯝ ꯍꯧꯒꯠꯂꯦ ꯀꯨꯏꯔ ꯀꯨꯏꯔꯒ ꯎꯝ ꯃꯥ ꯍꯧꯒꯠꯇꯔꯦ
ꯑꯣ ꯀꯥꯏꯗꯦꯗ ꯑꯗꯨꯝ ꯃꯥꯟꯅꯕꯅꯤꯅꯀꯣ
ꯑꯩꯈꯣꯏꯗꯤ ꯈꯨꯜ ꯆꯞ ꯃꯥꯟꯅꯕꯅꯤꯅ ꯑꯩꯈꯣꯢ ꯏꯃꯨꯡꯁꯨ ꯍꯧꯒꯠꯄꯗꯣ ꯊꯦꯡꯅ ꯑꯗꯨꯝ ꯍꯧꯒꯠꯂꯦꯗꯅ ꯑꯗꯨꯒꯤ ꯌꯥꯝꯅꯗꯤ ꯉꯟꯇꯥꯅ ꯑꯗꯨꯝꯃꯥꯏꯅꯗꯤ ꯇꯧꯗꯦꯗ
ꯑꯣꯑꯣ
ꯏꯁ ꯑꯉꯥꯡꯒ ꯑꯣꯏꯕꯅꯦ ꯍꯧꯒꯠꯄ ꯃꯇꯝꯗꯣ ꯌꯨꯝꯗꯒ ꯇꯨꯝꯕꯗꯨꯒꯀꯣ ꯅꯣꯡꯃꯗꯤ ꯇꯨꯝꯅꯤꯡꯃꯟꯗꯅ ꯍꯧꯒꯠꯄꯗꯣ ꯑꯩꯈꯣꯏ ꯏꯀꯨꯕꯣꯛꯅ ꯎꯪꯝ ꯆꯥꯛꯇꯤ ꯊꯣꯡꯉꯝꯃꯦ ꯑꯗꯨꯒ ꯑꯥꯁ ꯅꯪ ꯌꯥꯝ ꯇꯨꯝꯅꯤꯡꯂꯗꯤ ꯇꯨꯝꯈ꯭ꯔꯣ ꯑꯩ ꯊꯣꯡꯕꯤꯔꯤꯒꯦ ꯍꯥꯏꯔꯒ ꯑꯃꯨꯛ ꯇꯨꯝꯕ ꯆꯠꯄꯅꯦꯍꯦ
ꯏꯏ ꯏꯀꯥꯏꯕ ꯈꯪꯗꯕꯁꯤꯗꯤ
ꯀꯥꯏꯕꯒ ꯈꯥꯡꯗ꯭ꯔꯦ ꯇꯨꯝꯅꯤꯡꯕꯒꯀꯣ ꯍꯥ ꯑꯗꯨꯒ ꯇꯨꯝꯕ ꯍꯦꯛ ꯍꯧꯒꯠꯂꯛꯑꯒ ꯀꯣ ꯏꯀꯥꯏꯕꯟꯃꯨꯛ ꯌꯥꯎꯁꯤꯟ
ꯀꯩꯅꯣ ꯑꯩꯅ ꯍꯥꯏꯅꯦ ꯐꯥꯔꯁ ꯇꯥꯏꯝ ꯅꯪꯅ ꯑꯍꯥꯟꯕ ꯂꯥꯛꯄ ꯃꯇꯝꯗ ꯀꯣ
ꯑꯥꯑ
ꯑꯩ ꯏꯟꯁꯥꯡ ꯊꯣꯡꯉꯒ ꯂꯣꯏꯔꯒ ꯅꯣꯏ ꯏꯃꯨꯡ ꯄꯨꯂꯞ ꯆꯥꯛ ꯆꯥꯏꯗꯅ
ꯑꯥꯑꯧ
ꯑꯗꯨ ꯃꯇꯝꯗ ꯏ
ꯑꯗꯨ ꯃꯇꯝꯗ ꯏꯀꯥꯢꯗ꯭ꯔꯣ ꯏꯀꯥꯏꯌꯦ ꯏꯀꯥꯏꯒꯅꯤꯗ ꯑꯗꯨꯗꯤ ꯂꯣꯏꯅꯃꯛ
ꯑꯣꯑꯣ ꯆꯥꯛ ꯌꯥꯝ ꯌꯥꯝ ꯆꯥꯅꯤꯡꯂꯁꯨ ꯈꯖꯤꯛ ꯈꯖꯤꯛꯇꯪ ꯆꯥ ꯔꯝꯒꯅꯤ ꯀꯣ
ꯑꯑꯥ ꯑꯩꯈꯣꯏꯗꯤ ꯏꯟꯁꯥꯡ ꯑꯃꯨꯛ ꯍꯥꯎꯋꯦꯗꯅ ꯑꯗꯣ ꯆꯥꯅꯤꯡꯉꯁꯨ ꯈꯤ ꯈꯤꯇꯥꯡ ꯈꯤꯇꯥꯡꯗꯨ ꯆꯥꯔꯒ ꯅꯨꯡꯗꯥꯡ ꯅꯨꯡꯗꯥꯡꯗ ꯆꯥꯕꯅꯦ
ꯅꯆꯤꯟ ꯄꯨꯔꯥ ꯅꯪꯁꯦ ꯎꯆꯤꯒꯤ ꯇꯥꯏꯞꯇꯅꯦꯕ
ꯏꯁ ꯑꯉꯥꯡ ꯂꯩꯇ꯭ꯔꯤꯉꯩꯗꯤ ꯌꯥꯝꯅꯗꯤ ꯆꯥꯗꯦꯗ ꯆꯥꯛꯇꯣ
ꯑꯣꯑꯣ
ꯑꯗꯨꯒ ꯑꯉꯥꯡ ꯎꯟꯅꯕ ꯃꯇꯝ ꯑꯗꯨ ꯍꯦꯜꯂꯗꯤ ꯏꯁ ꯄꯨꯈꯝ ꯑꯅꯤ- ꯑꯍꯨꯝ ꯆꯥꯕꯅꯤ ꯑꯗꯣ ꯏꯆꯦꯅ ꯏꯆꯦꯅ ꯏꯁ ꯅꯪ ꯑꯗꯨꯃꯥꯏꯅ ꯆꯥꯔꯤꯗꯣ ꯏꯀꯥꯏꯗ꯭ꯔꯣ ꯍꯥꯏꯌꯦ ꯑꯩꯕꯨ ꯑꯗꯨꯅ ꯈꯪꯗ꯭ꯔꯦ ꯂꯥꯝꯕꯒꯤ ꯏꯀꯥꯏꯕꯒ ꯈꯪꯗꯦ ꯁ
ꯑꯣꯑꯣ ꯌꯥꯝ ꯌꯥꯝ ꯆꯥꯏꯗ ꯑꯗꯨ ꯃꯇꯝꯗꯗꯤꯀꯣ ꯅꯪ ꯈꯛꯇ ꯅꯠꯇꯦꯕ ꯃꯤ ꯄꯨꯝꯅꯃꯛꯅꯦꯕ
ꯄꯥ ꯃꯤ ꯈꯩ ꯑꯗꯨꯃꯥꯏꯅ ꯍꯥꯏꯔꯒꯅꯤ ꯑꯍꯥꯟꯕ ꯂꯥꯛꯄ ꯀꯥꯟꯗꯗꯤ ꯏꯀꯥꯏ ꯏꯀꯥꯏꯅꯀꯣ ꯈꯤꯇꯪ ꯈꯤꯇꯪ ꯆꯥꯔꯝꯒ ꯅꯤ ꯍꯥꯏꯒꯅꯤ ꯑꯗꯣ ꯑꯉꯥꯡ ꯎꯟꯅꯕ ꯃꯇꯨꯡꯗꯗꯤ ꯏꯀꯥꯏꯕꯗꯣ ꯂꯣꯏ ꯀꯩꯅꯣ ꯇꯧꯅꯤ ꯆꯥꯛ ꯂꯥꯝꯃꯜꯂꯗꯤꯀꯣ ꯑꯗꯨꯃꯥꯏꯅ ꯇꯧꯒꯅꯤ
ꯑꯗꯨꯒꯤ ꯃꯊꯥꯛꯇ ꯆꯥꯛ ꯂꯥꯝꯕꯝ ꯅꯠ ꯈꯛꯇ ꯅꯠꯇꯦꯕ ꯑꯉꯥꯡꯗꯣ ꯄꯣꯛꯂꯕꯥꯅꯤꯅ ꯍꯧꯖꯤꯛꯇꯤ ꯌꯥꯝ ꯌꯥꯝ ꯆꯥꯔꯦꯗꯅ ꯑꯗꯨꯅ ꯏꯟꯁꯥꯡꯗꯣ ꯑꯃꯨꯛ ꯍꯥꯎꯔꯦꯗꯣ
ꯎꯝ
ꯑꯗꯨꯒꯤꯅꯦꯕ ꯆꯥꯛꯁꯨ ꯆꯪꯉꯦ ꯑꯗꯨꯝ ꯆꯥꯒꯗꯥꯕꯅꯤꯅꯦ
ꯑꯗꯣ ꯆꯥꯕꯤꯕꯗꯣ ꯑꯗꯨꯒꯤ ꯅꯣꯏꯕꯒꯥꯗꯣ ꯑꯉꯥꯡ ꯑꯗꯨꯝ ꯎꯝ ꯑꯉꯥꯡꯒꯤ ꯈꯣꯝ ꯃꯨꯛ ꯄꯤꯌꯦꯗꯅ ꯑꯗꯨ
ꯑꯥ
ꯅꯣꯏꯕꯒꯗꯣ ꯈꯪ-ꯍꯧꯗ꯭ꯔꯦ
ꯑꯣ
ꯑꯩꯗꯤ ꯑꯁ ꯆꯥꯛꯇꯣ ꯌꯥꯝꯅ ꯆꯥꯔꯝꯃꯦ ꯑꯉꯥꯡ ꯊꯥ ꯑꯅꯤ ꯑꯍꯨꯝ ꯃꯔꯤ ꯑꯗꯨꯋꯥꯏꯗꯥꯗꯣ ꯑꯩꯈꯣꯏ ꯌꯨꯝꯗ ꯄꯨꯈꯝ ꯑꯅꯤ ꯑꯍꯨꯝ ꯆꯥꯔꯁꯨꯀꯣ ꯏꯃꯥꯈꯣꯏꯗ ꯑꯃꯨꯛ ꯊꯣꯛꯑꯗꯤ ꯑꯗꯨꯝ ꯏꯟꯁꯥꯡꯗꯣ ꯍꯥꯎꯔꯝꯃꯗꯤ ꯀꯣ ꯑꯗꯨꯝ ꯌꯥꯝ ꯆꯥꯏ
ꯐꯩꯅꯦ ꯅꯣꯏꯗꯤ
ꯎꯝ ꯅꯣꯏꯁꯨ ꯑꯗꯨꯃꯥꯏꯅꯗꯤ ꯇꯧꯔꯛꯀꯅꯨꯗ
ꯑꯗꯨꯅꯦ ꯇꯧꯔꯛꯀꯅꯤ ꯑꯗꯨꯒꯤ ꯇꯜꯂꯦ ꯍꯥꯏꯔꯤꯁꯤꯅꯤ
ꯍꯝ ꯅꯪꯗꯣ ꯌꯥꯝ ꯅꯣꯏꯒꯥꯅꯤ
ꯀꯩꯅꯣ ꯎꯝ ꯎꯝ ꯍꯧꯖꯤꯛꯀꯥꯟꯁꯨ ꯅꯪ ꯑꯗꯨꯝ ꯆꯥꯛ ꯏꯟꯁꯥꯡ ꯊꯣꯡꯕ ꯅꯠꯇ꯭ꯔꯣ
ꯎꯝ ꯊꯣꯡꯉꯦ
ꯇꯟꯗ꯭ꯔꯣ
ꯇꯟꯂꯁꯨ ꯎꯄꯥꯏ ꯂꯩꯇ꯭ꯔꯤꯗꯅ
ꯇꯜꯂꯁꯨ ꯀꯩꯗꯧꯔꯨꯅꯤ
ꯎꯝ
ꯢꯟꯁꯥꯡ ꯊꯣꯡꯕꯕꯨꯗꯤ ꯀꯩꯅꯣ ꯊꯕꯥꯛ ꯑꯣꯏꯅꯗꯤ ꯍꯧꯖꯤꯛꯇꯤ ꯂꯧꯗ꯭ꯔꯦꯗ ꯍꯥꯏꯕꯗꯤ ꯑꯉꯥꯡ ꯂꯩꯔꯕꯅꯤꯅꯀꯣ ꯍꯧꯖꯤꯛꯇꯤ ꯊꯕꯛ ꯎꯝ ꯍꯥꯖꯤꯔꯥꯒ ꯁꯨꯐꯝꯒ ꯂꯩꯔꯗꯤ ꯆꯠꯅꯤꯡꯉꯤꯗ ꯍꯧꯖꯤꯛꯇꯤ ꯆꯥꯛ ꯏꯟꯁꯥꯡꯗꯤ